ꯀꯣꯟ ꯐ‌ꯦꯡꯏꯅ‌ꯦ
ꯆꯥꯛ ꯇꯣꯛꯑꯕꯣ
ꯆꯥꯛꯇꯣꯛꯑꯦ
ꯏꯆꯥ ꯅꯨꯨꯄꯤ ꯏꯁꯀꯨꯜ ꯆꯠꯄꯒꯤꯅꯦ
ꯎꯝ
ꯆꯥꯛ ꯀꯩꯅꯣ ꯇꯧꯕꯅꯤꯅ
ꯄꯨꯡ ꯀꯌꯥꯗ ꯕꯦꯟ ꯂꯛꯏꯅꯣ
ꯅꯤꯄꯥꯟꯒ ꯃꯤꯅꯤꯠ ꯇꯥꯔꯥ
ꯎꯝ
ꯑꯁ ꯅꯨꯡꯉꯥꯏꯇꯦꯍꯦ ꯈꯨꯁꯥꯟꯅꯖꯦ
ꯍꯥꯥ
ꯀꯣꯟ ꯐꯦꯡ ꯂꯩꯕꯅꯤꯅ ꯂꯥꯎꯠ ꯏꯁꯄꯤꯀꯔ ꯊꯥꯕꯁꯨ ꯌꯥꯗ
ꯌꯥꯗꯕꯅꯦ ꯑ
ꯗꯨꯅ ꯅꯨꯡꯉꯥꯏꯇꯕꯗꯣ ꯑꯣꯏꯌꯦꯕ
ꯀ꯭ꯌꯥꯝ ꯌꯥꯝꯕ ꯀꯣꯟꯅꯣ
ꯑꯁ ꯌꯥꯝꯒ꯭ꯔꯥꯖꯥꯠꯅꯤꯗ ꯀꯩꯅꯣ ꯀꯣꯜ ꯂꯤꯛ ꯍꯥꯞꯄ ꯀꯩꯅꯣꯗꯨꯁꯨ ꯐꯦꯡꯕ ꯆꯥꯃꯁ ꯃꯆꯥ ꯃꯆꯥ ꯃꯈꯥꯗ ꯂꯩꯕ ꯑꯗꯒꯤ ꯈꯥꯕꯩ ꯅꯨꯡꯕꯩ ꯐꯦꯡꯇꯣꯛꯄ ꯃꯣꯠꯂꯦꯅ
ꯎꯝ
ꯁꯨꯡꯂꯦꯞ ꯂꯦꯞꯄꯣꯇꯦ ꯏꯕꯦꯝ ꯄꯩꯁꯥꯗꯤ ꯊꯣꯛꯇꯕ꯫
ꯌꯥꯗ꯭ꯔꯕꯣ꯫
ꯁꯥꯅꯗꯦ꯫
ꯀꯩꯒꯤ꯫
ꯏꯕꯦꯇꯣꯟꯗꯨꯁꯨ ꯇꯧꯔꯛꯀꯦ ꯍꯥꯏ ꯗꯨꯀꯥꯟ ꯐꯝꯕꯅꯤꯅ ꯃꯤ ꯂꯥꯡꯉꯦ ꯃꯤ ꯂꯥꯡꯉꯦꯗ ꯍꯥꯏ꯫ ꯑꯗꯨ ꯀꯅꯥꯒ ꯁꯥꯟꯅꯅꯤ ꯀꯅꯥꯝ ꯁꯥꯟꯅꯗꯦ ꯊꯣꯏꯕꯤꯆꯥꯁꯨ ꯇꯧꯔꯛꯇꯦ꯫
ꯀꯗꯧꯋꯦ ꯍꯥꯏꯅꯣ
ꯍꯥꯏ ꯗꯦ꯫
ꯌꯥꯔꯦ ꯑꯩꯈꯣꯏ ꯑꯃꯨꯊꯣꯏꯒ ꯁꯅꯥꯔꯣ꯫ ꯑꯩꯒ ꯁꯅꯥꯁꯤ ꯑꯩꯒꯤ ꯇꯔꯨꯛ ꯑꯃ ꯂꯩꯔꯝ ꯑꯃꯨꯊꯣꯏꯒ ꯇꯔꯨꯛ ꯍꯣꯝ ꯂꯩꯔꯦꯀꯣ꯫
ꯎꯝ꯫
ꯑꯗꯨꯒ ꯑꯩꯉꯣꯟꯗ ꯍꯟꯖꯟ ꯍꯟꯖꯟ ꯇꯧ ꯌꯥꯗꯕ꯭ꯔꯥ ꯌꯦꯡꯉꯗꯤ ꯑꯗꯨꯝ
ꯍꯣꯏ꯫ ꯌꯦꯉꯁꯤ꯫ ꯍꯥ ꯑꯩꯅꯗꯤ ꯑꯁ ꯁꯤ ꯂꯣꯏꯔꯒ ꯐꯣꯟ ꯇꯧꯔꯛꯑꯣ ꯍꯥꯏꯒꯦꯅ ꯅꯪꯉꯣꯟꯗ
ꯎꯝ ꯍꯣꯔꯦꯟ ꯅꯨꯡꯊꯤꯟ ꯀꯩꯝ ꯆꯠꯂꯣꯏꯗꯕ ꯅꯠꯇ꯭ꯔꯣ꯫
ꯆꯠꯂꯣꯏꯌꯦ꯫
ꯑꯗꯨꯗ ꯗꯨꯝ ꯁꯥꯟꯅ ꯌꯥꯅꯤ ꯑꯩꯒꯤ ꯅꯪꯒꯤ꯫ ꯁꯤꯒ ꯑꯅꯤꯁꯨꯕꯅꯦꯕ
ꯎꯝ
ꯑꯃ ꯃꯥꯡꯗ ꯑꯃ ꯁꯥꯈ꯭ꯔꯦꯗꯅ ꯅꯪ ꯖꯒꯥ
ꯑꯥ
ꯑꯩ ꯃꯛꯇꯪ ꯁꯥꯗꯣꯏꯅꯦꯕ ꯃꯉꯥ ꯁꯤꯒ ꯑꯪ ꯑꯩꯒꯤ ꯃꯥ ꯃꯉꯥꯥꯗꯨ ꯂꯣꯏꯊꯣꯛꯄꯒ ꯅꯪꯒꯤ ꯑꯃꯨꯛ ꯇꯔꯨꯛꯇꯣ ꯁꯥꯅꯔꯁꯦꯕ
ꯎꯝ ꯌꯥꯌꯦ
ꯌꯥꯏ ꯀꯩꯅꯣ
ꯎꯝ ꯋꯥꯈꯅ ꯑꯃ ꯅꯤꯡꯊꯤ ꯅꯨꯡꯉꯥꯏꯖꯥꯠꯅꯦ ꯂꯨꯄꯥ ꯆꯥꯝꯃꯉꯥꯄꯥꯃꯉꯥꯄꯒ ꯀꯨꯟꯊ꯭ꯔꯥ ꯃꯉꯥ ꯆꯪꯉꯛꯄꯗꯨꯗꯤ
ꯃꯤ ꯀꯌꯥ ꯁꯅꯔꯒꯦ ꯅꯡ
ꯑꯩ ꯃꯤ ꯇꯣꯏꯟꯇꯤ ꯐꯥꯑꯦꯕ ꯁꯟꯔꯦ ꯅꯡꯒꯤ ꯃꯉꯥꯁꯤꯒ ꯊꯥꯔꯇꯤ ꯁꯨꯨꯔꯅꯤ ꯑꯩꯗꯤ ꯂꯣꯏꯔꯦ ꯀꯝꯄ꯭꯭ꯂꯦꯠ
ꯊꯇꯤꯗꯨꯗ ꯀꯌꯥ ꯆꯥꯉꯥꯛ ꯇꯣꯏ ꯖꯥꯠꯅꯣ
ꯈꯪꯗꯦ ꯇꯔꯥꯗ ꯆꯃꯥꯄꯟꯒ ꯀꯨꯟꯊ꯭ꯔꯥ ꯃꯉꯥꯗꯤ ꯆꯪꯉꯛꯑꯦ ꯀꯨꯟꯗꯨꯗ ꯀꯌꯥ ꯀꯌꯥ ꯍꯥꯄꯤꯔꯛ ꯇꯣꯏꯅꯣꯍꯨꯝꯗꯦ ꯑꯗꯨꯏꯁꯨ ꯉꯥꯏꯍꯥꯛ ꯉꯥꯏꯍꯥꯛ ꯑꯩꯈꯣꯏꯅ ꯁꯪꯉ ꯁꯥꯕ ꯁꯥꯕ ꯋꯥꯔꯤꯅꯤ ꯁꯤꯗꯤ ꯑꯗꯨꯝ ꯄꯩꯁꯥꯗꯤ ꯂꯦꯝꯅ ꯑꯗꯨꯝ ꯇꯥꯟꯕ ꯍꯥꯏꯕ ꯃꯥꯟꯅꯔꯤꯅꯦꯕ ꯅꯠꯇ꯭ꯔꯣ ꯆꯍꯨꯝ ꯇꯥꯅꯕ ꯍꯣꯠꯅꯕꯗ ꯂꯨꯄꯥ ꯃꯤ ꯅꯨꯃꯤꯠ ꯆꯨꯞꯄ ꯑꯃ ꯅꯨꯡꯁꯥ ꯌꯥꯐꯧ ꯐꯧꯔꯤꯅꯤ
ꯐꯥꯎꯔꯤꯅꯤ
ꯇꯦꯕ
ꯎꯝ
ꯎꯝ
ꯑꯩꯗꯤ ꯑꯝꯇ ꯁꯥꯟꯅꯕ ꯍꯧꯗ꯭ꯔꯤꯕꯅꯦ
ꯑ ꯑꯗꯨꯝ ꯇꯧ ꯂꯩ ꯑꯗ ꯑꯩꯅ ꯇꯧꯔ ꯇꯧꯔ ꯇꯧꯔꯗꯤ ꯌꯥꯝ ꯍꯥꯏꯕꯅꯤ
ꯌꯥꯗꯕꯅꯤꯅꯦꯍꯦ ꯅꯪꯕꯣ
ꯑꯉꯥꯡ ꯑꯃꯨꯛ ꯀꯩꯅꯣ ꯇꯧꯅꯤ ꯌꯥ ꯇꯕꯅꯤꯅꯦ
ꯎꯝ ꯑꯗꯨꯕꯨꯗꯤ ꯑꯉꯥꯡ ꯆꯦꯟꯕꯅꯤꯅꯀꯣ
ꯑꯥ ꯗꯩꯁꯤꯅ ꯍꯣꯔꯦꯟ ꯍꯜꯂꯛꯑꯅꯤ ꯗꯩ ꯆꯥꯒꯦꯒ ꯊꯛ ꯀꯦꯒ ꯄꯤꯖ ꯂꯣꯏꯔꯅꯤ ꯑꯗꯒꯤ ꯄꯤꯆꯔ ꯀꯥꯟꯗ ꯑꯃꯨꯛ ꯇꯨꯝꯒꯤ ꯑꯃꯨꯛ ꯍꯥꯏꯒꯠꯂꯛ ꯇꯣꯏꯅꯤꯗꯣ ꯗꯨꯒꯤꯅꯤꯅꯦ ꯄꯥꯛꯅ ꯁꯪꯗꯦ ꯍꯥꯏꯕ ꯑꯩꯗꯣ ꯑꯗꯩ ꯏꯕꯦꯇꯣꯟꯗ ꯍꯥꯏꯔꯨꯔꯦ ꯃꯤ ꯂꯩꯥꯏꯔꯤ ꯉꯥꯏ ꯈꯣꯀꯣ ꯍꯥꯏꯔꯅꯤ ꯃꯥꯁꯨ ꯗꯨꯀꯥꯟ ꯐꯝꯕꯅꯤꯅ ꯂꯥꯡꯉꯦ ꯍꯥꯏꯕ ꯌꯥꯝꯅ ꯍꯦꯛꯇ
ꯎꯝ ꯑꯗꯨꯕꯨꯗꯤ
ꯎꯝꯍ ꯁꯨꯕꯤꯆꯥꯥꯁꯨ ꯄꯩꯈꯥ ꯇꯧꯔꯤ ꯍꯥꯏꯌꯦ ꯃꯣꯏ ꯀꯔꯤꯒꯤꯅꯣ
ꯁꯃꯤꯁꯇꯔꯒꯤ ꯑꯣꯏꯔꯝꯅꯤ
ꯎꯝ
ꯅꯣꯏ ꯊꯣꯏꯕꯤꯅꯦ ꯍꯥꯏꯔꯣ꯫
ꯊꯣꯏꯕꯤꯆꯥ
ꯊꯣꯏꯕꯤꯅꯥꯎꯗꯤ
ꯕꯤꯅꯥꯎꯗꯤ ꯀꯛꯈꯔꯦ ꯍꯥꯏ ꯑꯦ
ꯀꯩꯗꯧꯕꯩ ꯀꯛꯏꯅꯣ ꯃꯥ ꯇꯧꯏꯗꯨꯕꯣ
ꯐꯣꯜ ꯑꯝ ꯁꯤꯜꯂꯦꯕ
ꯎꯝ
ꯑꯗꯨꯗ ꯃꯅꯥꯎꯄꯥꯅ ꯄꯥꯏꯒꯔꯦꯕ ꯑꯗꯨꯏꯗꯣ ꯐꯣꯟꯗꯣ ꯑꯗꯨꯗ ꯀꯛ ꯈꯔꯦꯕ ꯑꯥꯏ ꯐꯣꯟꯒ ꯄꯥꯏꯒꯔꯦ
ꯅꯩꯔꯦ ꯅꯩꯔꯦ꯫ ꯄꯩꯁꯥ ꯇꯥꯟꯕ ꯍꯩꯕꯅꯤꯅ
ꯃꯥ ꯄꯥꯏꯔꯝꯕꯗꯨꯅ ꯃꯅꯥꯎꯄꯥꯅ ꯄꯥꯏꯍꯟꯒꯔꯦ
ꯆ ꯆꯅ ꯍꯩꯗꯦ ꯅꯠꯇꯕꯤ ꯆꯗꯦ ꯅꯊꯕꯤ ꯅꯥꯏꯗꯦ
ꯍꯥꯏ ꯐꯤ ꯁꯥꯕ ꯌꯥꯝ ꯀꯟꯒꯔꯖꯥꯅꯤꯍꯦ ꯀꯣꯂꯦꯖꯁꯨ ꯆꯠꯀꯅꯤ ꯄꯩꯁꯥ ꯇꯥꯟꯕ ꯃꯔꯨꯞ ꯍꯧꯅꯤ ꯈꯣꯠꯅꯤ ꯑꯁ ꯍꯩꯒꯔꯁꯥ ꯁꯅꯗꯅ ꯁꯥꯖꯠ ꯂꯩꯕ ꯁꯥꯖꯂꯨꯔꯦ ꯏꯕꯦꯝ
ꯃꯅ ꯀꯩꯅꯣꯗꯤ ꯂꯨꯍꯣꯡꯕꯗꯤ
ꯃꯥꯥꯏ ꯅꯨꯄꯥ ꯀꯟꯅ ꯇꯛꯁꯜꯂꯛ ꯏꯕꯅꯤ
ꯎꯝ
ꯊꯨꯕꯤ ꯀꯩꯅꯣ ꯄꯩꯁꯗꯨ ꯇꯧꯗꯧꯔꯤꯅ ꯈꯔ ꯉꯥꯏꯍꯜꯂꯒ ꯊꯝꯃꯤ ꯃꯥꯝꯃ ꯍꯤꯏꯅꯒ ꯎꯔꯗꯤ ꯀꯔꯤꯒꯤꯅꯣ ꯅꯣꯏꯅꯥꯎꯕꯤꯖꯤ ꯀꯣꯟ ꯐꯦꯡꯕꯣ ꯐꯣꯟ ꯅꯄꯤꯖꯤꯕꯣ ꯍꯥꯏꯗ
ꯍꯥꯏꯅꯦ ꯍꯥꯏꯖꯕꯅꯤ ꯀꯩꯅꯣ ꯃꯣꯏꯅ ꯅꯤ ꯈꯪꯗꯤ
ꯍꯥꯏꯅꯤꯡ ꯍꯥꯏꯖꯧ ꯍꯥꯏꯖꯤ ꯏꯕꯦꯝ ꯌꯥꯗꯅꯦ ꯍꯦ ꯌꯥꯝ ꯂꯨꯒꯔꯖꯥꯠꯅꯤꯅꯦ ꯑꯩꯖꯦ
ꯍꯣꯏ ꯑꯗꯨꯕꯨꯗꯤ
ꯈꯟꯗꯕꯩ ꯋꯥꯅꯤꯅꯦ
ꯈꯣꯡꯗꯥꯡ ꯈꯨꯗꯤ ꯌꯦꯡꯖꯜꯂꯦꯗꯣ
ꯄꯪꯂꯩ ꯂꯩꯕꯣꯏ ꯅꯤꯉꯝꯅꯤꯅꯦ
ꯑꯩꯖꯦ ꯈꯣꯏ ꯂꯥꯏꯍꯔꯥꯎꯕꯖꯦ ꯄꯦꯔꯠ ꯇꯧꯕ ꯃꯇꯝ ꯃꯣꯏꯗꯣꯏꯔ
ꯑꯁ ꯑꯩ ꯇꯧꯔꯤꯕꯅꯤ ꯍꯧꯖꯤꯛ ꯑꯩ ꯍꯧꯖꯤꯛ ꯇꯧꯔꯤ
ꯈꯟꯕꯗ ꯃꯊꯥ ꯁꯥꯏ ꯑꯩ
ꯑꯗꯨꯒ ꯇꯧꯊꯣꯛꯈ꯭ꯔꯦ ꯐꯔꯦ ꯋꯥꯏ ꯁꯪꯉꯦ
ꯌꯥꯎꯅꯤꯡꯕ
ꯑꯩ ꯂꯥꯏꯕꯛ ꯌꯥꯎꯔꯔꯣꯏꯗ ꯑꯩꯗꯤ ꯇꯜꯂꯦꯗ ꯨꯉꯍꯥꯟꯃꯨꯛꯁꯨ ꯑꯗꯨ ꯑꯗꯥ ꯒꯥꯏꯅ ꯌꯥꯝ ꯂꯥꯎꯊꯣꯔꯤꯑꯦ ꯇꯜꯂꯦ
ꯀꯩ ꯂꯥꯎꯊꯣꯛꯏꯅꯣ
ꯂꯨꯈꯥꯕꯤ ꯑꯗꯨ ꯇꯧꯏꯤ ꯑꯗꯥ ꯇꯧꯏ ꯀꯥꯏꯅ ꯌꯥꯝ ꯇꯧꯋꯦ ꯇꯜꯂꯦꯕ ꯑꯩ
ꯌꯥꯏ ꯀꯩꯅꯣ
ꯑꯗꯒꯤ ꯑꯥ ꯄꯣꯠ ꯑꯩꯈꯣꯏ ꯄꯥꯂꯤ ꯇꯥꯅꯤ ꯄꯣꯠ ꯂꯥꯟꯕ ꯆꯠꯀꯅꯤ ꯄꯣꯠꯄꯥꯎ ꯄꯥꯏꯍꯟꯕꯤꯗꯦ ꯑꯗꯨꯗꯤ ꯇꯜꯂꯦꯕ ꯄꯣꯠ ꯂꯥꯟꯕ ꯆꯠꯄꯕꯨꯣ ꯍꯦꯛ ꯄꯣꯠ ꯄꯥꯏꯍꯟꯕꯤꯗꯦ ꯑꯗꯨꯗꯤ ꯑꯩꯈꯣꯏꯅꯒ ꯑꯊꯦꯟ ꯄꯣꯠꯀꯥꯏꯗꯨꯗꯤ ꯀꯥꯗꯕꯒ ꯆꯞ ꯃꯥꯟꯅꯗ꯭ꯔꯣ
ꯎꯝ
ꯇꯜꯂꯦ ꯑꯗꯨꯅ ꯌꯥꯝ ꯇꯣꯜꯂꯦ ꯈꯣꯏ ꯏꯇꯩꯅꯖꯨ ꯉꯥꯡꯉꯤ ꯆꯠꯀꯅꯣꯅ ꯌꯥꯎꯅꯣꯅ ꯂꯥꯏ ꯅꯨꯡꯁꯤꯗꯕ ꯅꯠꯇꯕ
ꯅꯣꯅ ꯇꯧꯔꯛꯏꯗꯣ ꯅꯨꯡꯉꯥꯏꯔꯣꯏ ꯁꯤꯅꯤ
ꯎꯝ꯫
ꯂꯣꯏꯔꯕꯣ
ꯇꯧꯕ ꯏꯁꯤꯡ ꯉꯟꯊꯣꯛꯄꯅꯦ
ꯎꯝ
ꯑꯁ ꯌꯥꯝ ꯈꯔ ꯖꯥꯟꯅꯤꯗ ꯏꯕꯦꯝꯃ ꯑꯩ ꯀꯣꯟꯁꯦ ꯅꯣꯡ ꯇꯥꯔꯛ ꯇꯧꯕ ꯃꯜꯂꯦ ꯏꯆꯥꯗꯣ ꯖꯔꯁꯤꯁꯨ ꯂꯤꯠꯄꯤꯒꯤꯗꯦ ꯉꯔꯥꯡꯅ ꯖꯔꯁꯤ ꯂꯤꯠꯂ ꯆꯠꯍꯟꯒ꯭ꯔꯦ ꯅꯨꯡꯁꯥ ꯁꯥꯗꯣꯔꯛꯑ ꯃꯣꯏ ꯃꯦꯗꯥꯝꯗ ꯑꯥ ꯃꯤꯁꯇ ꯐꯣꯟ ꯇꯧꯔꯦ ꯌꯥꯝ ꯁꯥꯒꯠꯂꯦꯕ ꯃꯥꯗꯤ ꯈꯣꯡꯒ꯭ꯔꯥꯎꯕꯨꯡ ꯂꯧꯊꯣꯛ ꯇꯨꯝꯕꯗꯕꯨꯛ ꯀꯩꯅꯣ ꯇꯧ ꯌꯥꯗꯦꯕ ꯑꯗ ꯑꯩꯅ ꯍꯥꯏꯒ꯭ꯔꯦ ꯑꯗꯨꯒ ꯁꯤꯗꯗꯤ ꯅꯨꯡꯁꯤꯠ ꯈꯔ ꯁꯤꯠꯂꯤꯌꯦ ꯍꯣꯔꯦꯟ ꯂꯧꯊꯣꯛꯄꯤꯔꯒꯦ ꯉꯁꯤꯅ ꯂꯩꯠꯍꯟꯒꯤꯗ ꯃꯦ ꯑꯗꯨꯒꯅꯦ
ꯁ꯭ꯀꯨꯜ ꯆꯪꯉꯒ ꯈꯔ ꯋꯥꯏ ꯁꯪꯉꯝꯅꯤ ꯆꯥꯛ ꯗꯦꯗ ꯀꯥꯏꯗꯩ ꯊꯣꯡꯗ꯭ꯔꯤ꯫
ꯀꯗꯥꯏꯗꯒꯤ ꯁꯪꯕ ꯆꯞ ꯃꯥꯟꯅꯩꯗ ꯑꯩꯗꯤ ꯁ꯭ꯀꯨꯜ ꯆꯠꯇ꯭ꯔꯖꯨ ꯑꯩꯩ ꯅꯥꯛꯇ ꯁꯨꯡꯂꯩ ꯂꯩꯇꯦ꯫
ꯑꯣ꯫
ꯁ꯭ꯀꯨꯜ ꯆꯠꯇ꯭ꯔꯁꯨ ꯑꯩꯅꯥꯛꯇ ꯁꯨꯡꯂꯩ ꯂꯩꯇꯦ ꯗꯥ ꯀꯥꯕꯤꯆꯟꯗ꯭ꯔꯥ ꯍꯣꯏꯗ ꯈꯔ ꯂꯩꯔꯒ ꯑꯗꯨꯝ ꯁꯣꯐꯥꯗ ꯇꯤꯚꯤ ꯌꯦꯡꯉꯒ ꯑꯗꯨꯝ ꯇꯨꯝꯊꯣꯛꯈꯤꯕ ꯑꯗꯒꯤ ꯃꯄꯥꯢ ꯃꯅꯥꯛ ꯇ ꯂꯩꯒꯤꯕ ꯃꯄꯥꯒ ꯑꯗꯨꯝ ꯍꯣꯔꯦꯟ ꯃꯥꯏ ꯁ꯭ꯀꯨꯜ ꯍꯂꯛꯄ ꯇꯥꯏꯃꯤ ꯑꯗꯨ ꯍꯦꯡꯇꯣꯛꯑꯒ ꯂꯩꯔ ꯇꯨꯊꯣꯛꯈꯤꯕ ꯑꯗꯨꯃꯥꯢ ꯑꯗꯨꯝ ꯇꯧ ꯁꯨꯡꯂꯩ ꯂꯩꯇꯦ ꯆꯞ ꯃꯥꯟꯅꯩ ꯑꯩꯉꯣꯟꯗ
ꯀꯌꯥꯝ ꯈꯦꯠꯅꯕ ꯂꯩꯇ꯭ꯔꯦꯕ
ꯀꯌꯥꯝ ꯈꯦꯠꯅꯕ ꯂꯩꯇꯦ ꯆꯞ ꯃꯥꯟꯅꯩ ꯑꯗꯨ ꯇꯥꯔꯦ ꯎꯝ ꯂꯩꯔꯛꯄ꯭ꯔꯣ ꯂꯩꯔꯛꯄ꯭ꯔꯣ
ꯀꯅꯥꯒꯅꯣ ꯢꯪꯒꯤꯠ ꯇꯧꯅꯩꯗꯨꯅ
ꯈꯣꯢ ꯢꯇꯩꯗ ꯀ꯭ꯋꯥ ꯂꯩꯔꯛꯄ꯭ꯔꯥ ꯉꯥꯢꯈꯣ
ꯍꯣꯏ ꯊꯝꯃꯒꯦ
ꯍꯣꯏ ꯑꯗꯨꯗꯤ ꯊꯝꯃꯣ ꯎꯝ